ꯍꯜꯂꯣ
ꯈꯂ
ꯇꯥꯕ꯭ꯔꯣ
ꯇ
ꯑꯣ ꯀꯩꯗꯧꯔꯤꯅꯣ
ꯀ꯭ꯂꯥꯁ ꯂꯣꯏꯔꯝꯃꯒ ꯁꯨꯝ ꯄꯣꯊꯥꯔꯝꯕꯅꯤꯅ
ꯑꯣ ꯆꯥꯛ ꯆꯥꯕ
ꯆꯥꯗꯔꯤꯌꯥ
ꯍꯣꯡꯉꯕ꯭ꯔꯥ
ꯊꯣꯡꯗ꯭ꯔꯤ ꯊꯣꯡꯉꯝꯗꯧ ꯃꯥꯟꯗꯦ ꯉꯜꯂꯤꯕꯅꯤꯅ ꯑꯩ ꯆꯥꯕ
ꯆꯥꯖꯔꯤꯌꯦ
ꯆꯥꯛꯇꯤ ꯊꯣꯡꯉꯕ
ꯆꯥꯛꯇꯤ ꯎ ꯍꯣꯁꯇꯦꯜꯒꯤ ꯆꯥꯛ ꯄꯤꯔꯦ
ꯑꯣ ꯀꯔꯤ ꯃꯊꯦꯜ ꯆꯥꯔꯕ
ꯍꯋꯥꯏ ꯊꯣꯛꯄ
ꯎꯝ ꯀꯣꯂꯦꯖ ꯀꯥꯔꯦꯔ ꯀꯩꯗꯧꯔꯤꯕ
ꯎꯝ ꯀꯂꯦꯖ ꯂꯣꯏꯔꯦ ꯃꯥꯇꯔꯗ
ꯀꯃꯔꯁ ꯁꯕꯖꯦꯛ
ꯑ ꯗꯤꯚ ꯑꯦꯁ ꯑꯦꯁ ꯗ
ꯎꯝ ꯅꯅꯨꯡꯉꯥꯏꯔꯤꯕ꯭ꯔ ꯍꯁꯌꯥ ꯅꯣꯏꯕꯕꯥ
ꯅꯨꯡꯉꯥꯏꯌꯦ ꯏꯃꯥꯟꯅꯕꯤ ꯃꯌꯥꯝꯒ ꯂꯩꯃꯤꯟꯅꯕꯅꯤꯅꯀꯣ
ꯎꯝ ꯅꯣꯏ ꯃꯤ ꯀꯌꯥ ꯂꯩꯔꯤꯅꯕ
ꯑꯩꯈꯣꯏꯒꯤ ꯎ ꯑꯩꯈꯣꯏꯒꯤ ꯔꯨꯝꯗ ꯑꯩꯈꯣꯏ ꯑꯍꯨꯝ ꯂꯩꯌꯦ
ꯎꯝ
ꯅꯪꯗꯤ ꯌꯨꯝꯗ ꯂꯩꯕ꯭ꯔꯣ
ꯑꯩ ꯌꯨꯝ ꯂꯩꯇꯦ
ꯀꯥꯏ ꯂꯩꯕꯤꯔꯣ
ꯑꯩꯁꯨ ꯀꯣꯆꯤꯡ ꯁꯦꯟꯇꯔꯗ ꯂꯩꯌꯦ
ꯑꯣ
ꯑꯗꯨꯅ ꯀ꯭ꯂꯥꯁ ꯂꯣꯏꯕ ꯂꯣꯏ ꯀ꯭ꯂꯥꯁ ꯆꯪꯉꯨꯔꯦ ꯀ꯭ꯂꯥꯁ ꯆꯪꯉ ꯂꯣꯏꯔꯦ ꯑꯗꯨꯝ ꯄꯣꯊꯥꯔ ꯏꯝꯕ
ꯑꯣ
ꯀ꯭ꯂꯥꯁ ꯆ ꯂꯣꯏꯇ꯭ꯔꯥ
ꯀ꯭ꯂꯥꯁꯁꯦ ꯆꯠꯂꯔꯣꯏ ꯉꯁꯤꯗꯤ
ꯑ
ꯅꯨꯡꯁꯥ ꯌꯥꯝ ꯁꯥꯕꯁꯤꯗ ꯀ꯭ꯂꯥꯁꯇ ꯆꯠꯇꯧꯕ ꯇꯜꯂꯦ
ꯎ ꯅꯨꯡꯁꯥ ꯑꯃꯨꯛ ꯁꯥꯅꯨ ꯑꯃꯨꯛ ꯆꯨ ꯇꯧꯗꯅ ꯂꯝꯕꯤ ꯆꯠꯄꯁꯨ ꯅꯨꯡꯉꯥꯏꯔꯝꯃꯣꯏ
ꯍꯣꯏ ꯅꯨꯡꯉꯥꯏꯇꯦ ꯑ ꯅꯨꯡꯁꯥꯁꯨ ꯌꯥꯝ ꯁꯥꯔꯕꯃꯤꯅꯤꯅ ꯑꯩꯈꯣꯏꯗꯤ ꯈꯣꯡꯅꯁꯨ ꯆꯠꯂꯦꯕ
ꯑꯥ
ꯏꯆꯦꯜꯗꯒꯤ ꯀ꯭ꯂꯥꯁ ꯐꯥꯎ ꯆꯠꯄꯗꯣ ꯍꯜꯂꯛꯄꯗꯥ ꯋꯥꯕꯁꯨ ꯌꯥꯝ ꯋꯥꯕ
ꯑꯥ
ꯎꯝ ꯀꯣꯏꯕꯒꯥ ꯆꯠꯇ꯭ꯔꯣ
ꯀꯣꯏꯕ ꯆꯠꯇꯦꯗ ꯀꯣꯏꯅꯉꯥꯏ ꯃꯇꯝ ꯂꯩꯇꯦ
ꯎꯝ ꯍꯧꯖꯤꯛꯇꯤ ꯀꯥꯡ ꯃꯇꯝ ꯌꯧꯔꯛꯄꯒꯤ ꯃꯤ ꯃꯌꯥꯝꯁꯦ ꯊꯝꯕꯥꯜ ꯍꯦꯛꯄ ꯌꯥꯝ ꯆꯠꯅꯩꯗꯅ
ꯑꯥ ꯑꯗꯨꯗꯤ ꯎꯄꯥ ꯂꯩꯇꯦ ꯀꯣꯏꯅꯉꯥꯏ ꯃꯇꯝꯒ ꯂꯩꯇꯦ ꯑꯉꯥꯡꯅ ꯑꯉꯥꯡ ꯃꯌꯥꯝ ꯑꯗꯨꯅ ꯂꯩꯃꯤꯟꯅꯔꯕꯅꯤꯅ ꯀꯣꯏꯅꯤꯡꯉꯁꯨ ꯊꯥꯗꯣꯛꯄ ꯌꯥꯗ꯭ꯔꯕꯅꯤꯅ
ꯎꯝ
ꯀꯥꯜ ꯀꯩ ꯅꯨꯃꯤꯠꯇꯒꯦ
ꯀꯥꯡꯁꯦ ꯗꯦꯠ ꯁꯤꯛꯁꯇꯤꯟ ꯑꯗꯨꯃꯥꯏꯅ ꯍꯥꯏꯒꯨꯝ ꯇꯧꯕꯅꯤ
ꯄꯊꯪ ꯊꯥꯒꯁꯦ
ꯍꯣꯏ
ꯌꯥꯗ ꯄꯨꯁꯨ ꯀꯨꯏꯔꯦ
ꯎꯝ
ꯉꯁꯤ ꯀ꯭ꯂꯥꯁ ꯆꯠꯂꯣꯏꯗꯕꯅꯤꯅ ꯀꯩ ꯀ ꯀꯩꯗꯧꯗꯣꯏꯔꯤꯕ
ꯈꯔ ꯂꯩꯌꯦ ꯑꯗꯨ ꯇꯧꯔꯅꯤ
ꯑꯥ
ꯐꯤꯔꯣꯜ ꯁꯨꯗꯣꯛꯇꯕꯁꯨ ꯈꯔ ꯂꯩꯕ
ꯑꯥ
ꯑꯗꯨ ꯇꯧꯔ ꯂꯩꯔꯅꯤ ꯑꯩꯈꯣꯏꯒꯤ ꯀ꯭ꯂꯥꯁꯇꯣ ꯍꯧꯖꯤꯛꯇꯤ ꯂꯣꯏꯔꯒ ꯔꯤꯃꯤꯗꯤꯌꯦꯜ ꯀ꯭ꯂꯥꯁꯇ ꯑꯣꯏꯅ ꯇꯧꯔꯦꯕ
ꯑꯥ
ꯑꯗꯨꯒꯤ ꯆꯠꯂꯁꯨ ꯌꯥꯕ ꯆꯠꯇ꯭ꯔꯁꯨ ꯌꯥꯕ ꯑꯣꯏꯔꯕꯗꯣ ꯑꯦꯛꯖꯥꯝ ꯋꯥꯠꯇ꯭ꯔꯕ
ꯑꯥ ꯇꯝꯦꯗ ꯐꯖꯡ ꯐꯖꯅ ꯇꯝꯍꯧꯣ
ꯎꯝ
ꯃꯇꯨꯡꯗ ꯇꯝꯒꯦ ꯍꯥꯏꯕ ꯐꯪꯗꯕꯅꯦ ꯅꯣꯏ ꯍꯣꯁꯇꯦꯜ ꯐꯤꯗꯤ ꯀꯌꯥ ꯀꯌꯥ ꯅꯣꯏꯣꯏꯖꯥꯅꯣ ꯑꯗꯨ ꯅꯣꯏ ꯂꯩꯗ
ꯑꯩꯈꯣꯏꯒꯤ ꯍꯣꯁꯇꯦꯜ ꯐꯤꯁꯦ ꯂꯨꯄꯥ ꯂꯤꯁꯤꯡ ꯑꯃꯒ ꯆꯥꯇ꯭ꯔꯦꯠ ꯈꯛꯇꯅꯤ
ꯌꯥꯝꯝꯗꯅ ꯑꯦꯇ꯭ꯔꯤ ꯆꯦ
ꯍꯣꯏ ꯑꯗꯨꯣ ꯃꯦꯠꯁꯀꯤ ꯐꯤꯅꯦꯕ ꯑꯗꯨꯗꯤ
ꯑꯣ
ꯑꯗꯨ ꯅꯠꯇꯕ ꯍꯣꯁꯇꯦꯜꯒꯤꯗꯤ ꯁꯦꯃꯤꯁꯇꯔꯒꯤ ꯂꯤꯁꯤꯡ ꯑꯍꯨꯝ ꯑꯗꯨꯃꯥꯏꯅ ꯑꯣꯏꯕ ꯊꯥ ꯇꯔꯨꯛ ꯇꯔꯨꯛꯀꯤ
ꯑꯥ
ꯑꯗꯨꯗꯣ ꯌꯥꯝꯗꯦ
ꯃꯥꯁꯇꯔꯗꯤ ꯁꯤꯗ ꯀꯩꯅꯣꯗ ꯇꯧꯔꯤꯔꯥ ꯀꯥꯏ ꯇꯧꯔꯤꯅ
ꯍꯣꯏ ꯁꯤꯗ ꯇꯧꯕ
ꯑꯥ
ꯍꯣꯁꯇꯦꯜꯒꯤ ꯄꯩꯁꯥ ꯌꯥꯝꯗꯦ ꯍꯥꯏꯔꯁꯨ ꯑꯁ ꯍꯥꯏꯗꯗꯤ ꯃꯌꯥꯝ ꯆꯠꯂꯤꯗ ꯍꯥꯏꯗꯤ ꯌꯦꯟꯖꯥꯡ ꯍꯥꯎꯇꯕꯒꯤꯀꯣ
ꯑꯥ
ꯆꯥꯕ ꯌꯥꯅꯕ ꯇꯧꯕꯗꯣ ꯑꯩꯈꯣꯏꯅ ꯊꯣꯡꯉꯒ ꯆꯥꯔꯁꯨ ꯌꯥꯏꯑꯕ
ꯑꯣ
ꯏꯁꯥꯅ ꯇꯣꯉꯥꯟꯅ ꯊꯣꯡꯖꯕ ꯑꯗꯨꯒꯤ ꯖꯥꯡ ꯍꯥꯎꯗꯕ ꯀꯥꯟꯗ ꯑꯗꯨ ꯃꯥꯥꯏ ꯊ ꯊꯣꯡꯕ ꯌꯦ
ꯏꯁ ꯆꯥꯒ ꯆꯥꯕ ꯉꯝꯗꯅꯤꯗ
ꯍꯣꯏ ꯅꯨꯡꯁꯥꯒ ꯁꯥꯒꯠꯂꯛꯄꯗꯗꯤ ꯍꯧꯖꯤꯛꯅ ꯍꯦꯟꯅ ꯉꯝꯗ꯭ꯔꯦ
ꯅꯤꯡꯪꯊꯝꯊꯥꯗꯅ ꯈꯤꯇꯪ ꯐꯕ ꯃꯥꯜꯂꯦ
ꯎꯝ ꯅꯤꯡꯊꯈꯥꯗ ꯈꯔ ꯐꯥꯎꯗ꯭ꯔꯥ
ꯀꯜꯂꯤ ꯃꯇꯝꯗꯨꯗ ꯏꯟꯁꯥꯡ ꯍꯥꯎꯗ꯭ꯔꯗꯤ ꯆꯥꯕ ꯉꯝꯗꯕ ꯁꯥꯔ ꯀꯥꯟꯁꯤꯗ
ꯎꯝ ꯍꯣꯏ ꯍꯧꯖꯤꯛ ꯀꯩꯀꯩ ꯇꯧꯔꯤꯒꯦ
ꯍꯧꯖꯤ ꯀ ꯌꯁꯀꯟꯕꯗꯦ
ꯎꯝ
ꯑꯉꯥꯡꯁꯨ ꯀ꯭ꯂꯥꯁ ꯂꯣꯏꯕ ꯉꯥꯏꯔꯦ
ꯑꯣ ꯅꯣꯏꯒꯤꯗꯤ ꯏꯟꯁꯥꯡ ꯑꯍꯥꯎ ꯑꯍꯥꯎꯕ ꯄꯤꯖꯕ꯭ꯔꯣ
ꯑꯩꯈꯣꯏꯕꯨꯗꯤ ꯑꯉꯥꯡꯁꯤꯡꯕꯨꯗꯤ ꯇꯣꯉꯥꯟꯅ ꯊꯣꯡꯉꯦꯕ ꯑꯩꯈꯣꯏꯕꯨꯗꯤ ꯍꯧꯖꯤꯛ ꯎꯝ ꯃꯦꯗꯥꯝꯈꯣꯏꯒ ꯑꯩꯈꯣꯏꯒꯤ ꯑꯣꯖꯥ ꯑꯣꯖꯥꯒ ꯄꯨꯟꯅ ꯆꯥꯏꯌꯦ ꯃꯦꯗꯥꯝꯅ ꯑꯗꯨꯝ ꯊꯣꯡꯉꯒ ꯑꯩ ꯑꯗꯨꯝ ꯏꯃꯨꯡ ꯏꯃꯨꯡꯒꯤ ꯃꯤꯁꯤꯡꯒ ꯑꯗꯨꯝ ꯄꯨꯟꯗ ꯆꯥꯏꯕ ꯆꯥꯏꯁ ꯍꯥꯡꯕꯕꯨꯙ ꯍꯥ ꯎꯝ ꯁꯥꯏꯟꯁꯥꯡꯕꯖꯤ ꯍꯥ ꯑꯩꯈꯣꯏꯅ ꯌꯨꯝꯗ ꯊꯣꯡꯉꯣ ꯆꯥꯕꯧꯃꯥꯏꯅꯅ ꯑꯗꯨꯃꯥꯏꯅ ꯆꯥꯕ
ꯍꯥꯎ ꯃꯆꯥꯔꯤꯗꯣ ꯐꯔꯤꯅꯦ ꯑꯁ ꯍꯥꯎꯇꯕꯁꯤꯗꯤ ꯂꯣꯏꯔꯦ ꯌꯦꯟꯁꯥꯡ ꯍꯥꯎꯇꯕꯁꯦ ꯌꯣꯠꯄ ꯉꯝꯗꯦ
ꯌꯥꯝꯝꯗꯕꯅꯦ ꯌꯥꯝꯗꯗ
ꯏꯟꯁꯥꯡ ꯍꯥꯎꯇꯕꯁꯤꯅ ꯈꯤꯇꯪ ꯐꯔꯦꯀꯣ ꯆꯥꯛꯁꯤꯗ ꯍꯥꯎꯔꯛ ꯇꯕꯁꯤꯗꯅꯤ ꯂꯣꯏꯉꯔꯦ ꯑꯩꯈꯣꯏꯒꯤꯗꯤ ꯑꯣ ꯑꯩꯗꯤ ꯆꯥꯛꯁꯦ ꯑꯁ ꯈꯪꯉꯤꯗꯨꯗꯤ ꯑꯗꯣ ꯍꯥꯎꯇꯕꯗꯣ ꯑꯣꯏꯕꯒꯤ
ꯍꯣꯏ ꯆ ꯍꯥꯎ ꯇꯁꯨ ꯆꯤꯟꯖꯥꯛꯇꯣ ꯍꯥꯎꯔꯗꯤ ꯆꯥꯕ ꯈꯔ ꯌꯥꯕꯅꯦꯕ ꯑꯗꯨꯗꯩ ꯏꯟꯁꯥꯡꯁꯨ ꯍꯥꯎꯇꯕ ꯆꯥꯛꯁꯨ ꯍꯥꯎꯇꯕ ꯑꯗꯨ ꯃꯇꯝꯗꯗꯤ ꯍꯧꯖꯤꯕ ꯄꯁꯨ ꯊꯝꯗꯅꯦ ꯆꯥꯛꯕꯁꯨ ꯉꯝꯗꯕꯗꯣ
ꯎꯝ ꯈꯪꯗꯦꯗ ꯍꯧꯋ
ꯅꯣꯏꯅꯤꯁꯤꯟꯅ ꯀꯌꯥꯅ
ꯑꯩꯈꯣꯏꯒꯤ ꯏꯆꯤꯟ ꯏꯅꯥꯎ ꯃꯔꯤ
ꯅꯄꯤꯤ ꯉꯇꯔ
ꯅꯨꯄꯤ ꯑꯍꯨꯝ ꯅꯨꯄꯥ ꯑꯃ
ꯑꯥ ꯅꯅ ꯀꯁꯕꯒ
ꯑꯩꯅ ꯑꯍꯨꯝ ꯁꯨꯕ
ꯎꯝ ꯅꯨꯨꯄꯥꯗꯨꯅ ꯑꯍꯟꯗ꯭ꯔꯥ
ꯅꯨꯄꯥꯅ ꯑꯇꯣꯝꯕꯅꯦ
ꯎꯝ ꯃꯌꯨꯝ ꯃꯀꯩꯗꯤ ꯄꯥꯟꯅꯔꯝꯃ ꯍꯥꯏꯁꯦ
ꯑꯩꯈꯣꯏꯒꯤ ꯑꯃꯈꯛꯇ ꯄꯥꯟꯕꯗ ꯉꯥꯏꯔꯤꯌꯦ
ꯑꯣ ꯃꯃꯥꯕꯨ ꯗ ꯂꯩ ꯂꯩꯔꯦꯕꯅꯤꯇꯣ
ꯎꯝ ꯂꯣꯏꯅꯏꯗꯤ
ꯀꯩ ꯍꯣꯠꯅꯔꯤꯕ ꯃꯣꯏꯒ
ꯃꯣꯏ ꯕꯤꯖꯤꯅꯦꯁ ꯇꯧꯔꯒ ꯂꯩ
ꯑ ꯐꯔ
ꯅꯣꯏꯒꯤꯗꯤ ꯀꯌꯥꯅꯣ
ꯍꯥꯥ
ꯏꯆꯤꯜ ꯏꯅꯥꯎ ꯀꯌꯥꯅꯣ
ꯑꯩꯈꯣꯏ ꯑꯍꯨꯝ ꯑꯩꯅ ꯑꯍꯟ ꯅꯨꯄꯥ ꯑꯃ ꯐꯤꯅꯤꯅꯦꯕ ꯑꯅꯤ ꯑꯅꯤ ꯂꯣꯏ ꯃꯌꯨꯝ ꯄꯥꯟꯅꯔꯦ ꯑꯗꯨꯅ ꯑꯩꯅ ꯏꯃꯨꯡ ꯀꯟꯅ ꯌꯦꯡꯉꯤ
ꯍꯣꯏ ꯑꯍꯜꯁꯤꯗꯤ ꯑꯁ ꯔꯦꯁꯄꯣꯟꯁꯤꯕꯤꯂꯤꯇꯤ ꯃꯌꯥꯝꯁꯦ
ꯌꯥꯝꯃꯦ ꯑꯋꯥ ꯑ ꯅꯅꯥꯁꯨ ꯑꯍꯟꯗ ꯄꯣꯛ ꯇꯥꯏ ꯑꯃ ꯇꯕꯁꯨ ꯑꯍꯟꯗ
ꯑꯍꯟꯗꯤ ꯄꯩꯁꯥ ꯇꯥꯟꯗꯕꯁꯨ ꯌꯥꯗꯦ
ꯑꯥ ꯌꯥꯎꯗꯦ
ꯍꯥꯏꯗꯤ ꯏꯃꯨꯡꯒꯤ ꯑꯋꯥ ꯑꯅꯥ ꯁꯨꯃꯥꯏꯅ ꯂꯣꯏ ꯎꯕꯅꯤꯅꯀꯣ
ꯎꯝ ꯎꯔꯣꯏꯒꯦ ꯍꯥꯏꯕꯁꯨ ꯉꯝꯗꯕꯤ ꯄꯥ ꯂꯩꯇꯕ
ꯑꯁ ꯁꯤꯗꯤ ꯂꯩꯊꯣꯛꯑ ꯆꯠꯈꯤꯒꯦ ꯍꯥꯏ ꯀꯥꯟꯊꯣꯛꯑ ꯆꯠꯂꯒꯦ ꯍꯥꯏꯕꯁꯨ ꯉꯝꯗꯕ
ꯍ
ꯑꯁꯤꯅꯤ ꯑꯍꯟꯁꯤꯗꯤ ꯑꯍꯥꯟꯕ ꯍꯥꯏꯁꯤꯅꯦ ꯣꯏ ꯑꯗꯨ ꯂꯣꯏ ꯇꯥꯔꯛꯄ
ꯍꯣꯏ ꯑꯗꯨꯅꯦ ꯎꯝ ꯍꯣꯏ ꯑꯗꯨꯗꯤ ꯐꯔꯦ ꯑꯩ ꯀꯣꯟꯅ ꯑꯃꯨꯛ ꯇꯧꯔꯛꯑꯒꯦꯀꯣ
ꯍꯣꯏ ꯍꯣꯏ ꯍꯣꯏ
ꯎꯝ ꯎꯝ
ꯊꯗ